ꯍꯜꯂꯣ
ꯑꯣ ꯍꯜꯂꯣ
ꯇꯥꯔꯕꯣ
ꯇꯥꯔꯦ ꯇꯥꯔꯦ ꯑꯩꯗꯤ ꯅꯪ ꯐꯣꯟ ꯄꯥꯏꯔꯛꯇ꯭ꯔꯕꯣꯏ ꯈꯜꯂꯨꯔꯦ ꯑꯗꯨꯒꯤ ꯋꯥ ꯉꯥꯡꯗ꯭ꯔꯤꯅꯦ
ꯊꯥꯛꯛꯇꯤ ꯆꯥꯔꯕꯣ
ꯑꯩ ꯆꯥꯛ ꯆꯥꯗ꯭ꯔꯤꯒꯦ ꯆꯥꯛꯇꯤ ꯂꯣꯏꯍꯧꯔꯕꯅꯦ ꯑꯩꯗ ꯑꯗꯨꯗꯣꯏ ꯃꯔꯨꯞꯀꯤ ꯄꯩꯁꯥ ꯑꯇ ꯊꯤꯜꯂꯨꯁꯦꯅ ꯎ ꯁꯔꯃꯗꯣ ꯂꯥꯛꯄ ꯑꯗꯨꯗꯩꯅ ꯏꯔꯨꯖ ꯂꯣꯏꯔꯛꯄꯩ ꯇꯥꯏꯃꯤꯡ ꯆꯥꯕꯗꯨꯗ ꯍꯣꯏ ꯉꯥꯏꯍꯥꯛ ꯆꯠꯃꯤꯟꯅꯔꯨꯔꯁꯅ ꯇꯧꯔ ꯂꯥꯛꯄꯅꯦ ꯃꯥꯁꯒꯤꯤ ꯑꯥ ꯑꯩ ꯊꯣꯡꯒꯥꯗꯦ ꯍꯧꯔꯦ ꯃꯥ ꯆꯪꯒꯤ
ꯁꯨꯝ ꯇꯟꯖ ꯆꯥꯟꯅꯕ ꯅꯠꯇ꯭ꯔꯒ ꯃꯥ ꯊꯑꯣꯏꯅ ꯊꯕꯛ ꯑꯃꯒꯤ ꯂꯥꯏꯦ ꯅꯠꯇ꯭ꯔꯒ ꯅꯪꯒꯤꯗꯃꯛꯇ ꯂꯥꯛꯏꯔ
ꯃꯥꯒꯤ ꯂꯥꯛ ꯏꯅꯤꯅꯤ
ꯃꯥꯁꯨ ꯌꯥꯎꯕꯗꯨꯗ
ꯌꯥꯎꯋꯦ ꯑꯗꯣ ꯃꯥꯗꯤ ꯃꯅꯨꯡ ꯆꯪꯈꯤꯕ ꯑꯩꯅ ꯑꯩꯅ ꯒꯦꯠꯇ ꯂꯩꯍꯧꯕ
ꯐꯔꯦ ꯐꯔꯦ ꯆꯥꯛꯀꯤ ꯂꯣꯏꯔꯕꯣ ꯀꯃꯥꯏꯅ ꯇꯧꯔꯝꯃꯒꯦ
ꯆꯥꯛ ꯂꯣꯏꯍꯧꯔꯦ ꯃꯃꯤꯅ ꯊꯣꯡꯍꯧꯔꯦ ꯀꯥꯡꯁꯣꯏ ꯊꯣꯡꯍꯧꯕꯅꯤ ꯈꯣꯏꯗꯥꯁꯨ ꯃꯃꯥꯟꯣꯝ ꯆꯠꯈꯤꯕꯅꯤ ꯃꯥꯁꯨ ꯂꯥꯛꯍꯧꯗꯦ
ꯐꯔꯦ ꯐꯔꯦ ꯑꯩꯨ ꯉꯁꯤꯗꯤ ꯌꯥꯝ ꯋꯥꯕꯀꯣ ꯍꯥꯏꯗꯤ ꯉꯔꯥꯡꯗꯣ ꯍꯥꯏ ꯇꯨꯝꯕꯁꯨ ꯌꯥꯗ꯭ꯔꯦ ꯄꯨꯡ ꯑꯍꯨꯝ ꯃꯈꯥꯏ ꯁ꯭ꯋꯥꯏꯗꯝ ꯀꯥꯞꯊꯣꯛꯑꯦ ꯑꯗꯒꯤ ꯑꯩꯒꯤ ꯆꯦ ꯆꯥꯡ ꯈꯔ ꯑꯃ ꯏꯃꯥꯟꯅꯕꯤ ꯑꯃ ꯀꯩꯅꯣꯗꯒꯤ ꯆꯥꯟꯗꯦꯜꯗꯒꯤꯀꯣ ꯀꯩꯅꯣꯗ ꯀꯥꯒꯗ ꯏꯝꯐꯥꯜ ꯀꯥꯒꯗꯕ ꯑꯗ ꯃꯥꯅ ꯄꯨꯡ ꯃꯉꯥꯗ ꯊꯦꯡꯅꯁꯦ ꯇꯧꯕꯗ ꯑꯩꯁꯦ ꯄꯨꯡ ꯃꯔꯤ ꯃꯈꯥꯏꯁꯦ ꯃꯤꯛꯀꯞ ꯊꯣꯛꯑ ꯉꯥꯏꯕꯁꯤ ꯉꯥꯏꯕꯁꯤ ꯐꯣꯟ ꯇꯧꯔꯛꯄ꯭ꯔꯥ ꯇꯧꯔꯛꯇꯦ ꯇꯧꯔꯛꯄ꯭ꯔꯣ ꯇꯧꯔꯛꯇꯦ ꯑꯗꯨꯗꯨꯅ ꯐꯣꯟ ꯇꯧꯔꯛꯑꯀꯥꯟꯗꯗꯤ ꯑꯩꯗꯣ ꯀꯩꯅꯣ ꯇꯧꯗ꯭ꯔꯦ ꯄꯨꯡ ꯃꯉꯥ ꯃꯈꯥꯏ ꯇꯥ ꯃꯥꯥꯏ ꯇꯥꯔꯕꯅꯤꯅ ꯑꯩꯗꯤ ꯀꯥꯎꯔꯨꯔꯦ ꯈꯣꯠꯂꯨꯔꯦ ꯅꯪ ꯀꯥꯏ ꯂꯩꯒꯦ ꯈꯣꯠꯀꯦ ꯊꯣꯛꯂꯛꯄ ꯌꯥꯒꯦꯔꯝꯃꯦ ꯇꯔꯥꯃꯨꯛꯛꯇꯤ ꯆꯪꯒꯅꯤꯅ ꯑꯩꯅ ꯍꯣꯏ ꯊꯣꯛꯂꯛꯑꯒꯦ ꯍꯥꯏꯔꯒ ꯑꯩꯁꯦ ꯒꯥꯔꯤꯁꯦ ꯄꯥꯏꯃꯦꯩ ꯊꯧꯔꯒ ꯀꯛꯆꯤꯡ ꯂꯝꯈꯥꯏꯗ ꯄꯣꯠꯁꯦ ꯑꯩ ꯗꯣꯀꯨꯃꯦꯟ ꯀꯩꯀꯩ ꯃꯌꯥꯝꯁꯦ ꯄꯤꯔꯝꯃꯦ ꯑꯗꯨꯒ ꯍꯜꯂꯛꯑꯦ ꯍꯜꯂꯛꯀꯥꯟꯗ ꯑꯃꯨꯛ ꯅꯍꯥꯟ ꯀꯩꯁꯨꯝ ꯋꯥꯋꯥꯛꯀꯤꯡ ꯆꯠꯄꯅꯦꯕꯀꯣ ꯑꯩꯈꯣꯏ ꯏꯅꯥꯎꯄꯥ ꯃꯃꯥꯡꯒꯤꯗꯨꯅꯦ ꯑꯗꯒꯤ ꯗꯥ ꯁꯨꯕꯥꯁꯅꯦ ꯇꯧꯔꯒ ꯑꯩꯈꯣꯏꯁꯨ ꯁꯨꯝ ꯆꯠꯄꯅꯦꯕ ꯑꯗꯨꯗ ꯃꯥꯅ ꯉꯁꯤꯗꯤ ꯐꯣꯟ ꯇꯧꯔꯛꯇꯦ ꯀꯩꯗꯧꯔꯛꯒꯦꯅ ꯍꯪꯉꯦ ꯑꯩ ꯁꯨꯃꯥꯏꯅ ꯇꯧꯗꯅ ꯊꯕꯛ ꯑꯃ ꯆꯠꯂꯨꯕꯅꯤ ꯈꯣꯠꯂꯨꯕꯅꯤ ꯍꯧꯖꯤꯛꯄꯨꯗꯤ ꯌꯨꯝꯗ ꯂꯩꯔꯦ ꯅꯪ ꯐꯣꯟ ꯀꯩꯅꯣ ꯇꯧꯁꯤꯔꯥ ꯋꯥꯥꯛꯀꯤꯡ ꯆꯧꯔꯨꯁꯤꯔꯥ ꯈꯣꯠꯂꯨꯁꯤꯔꯥ ꯅꯪ ꯐꯣꯟ ꯇꯧꯔꯁꯤ ꯋꯥꯀꯤꯡ ꯆꯠꯄꯩꯔꯥ ꯍꯪꯕ ꯀꯥꯟꯗ ꯍꯣꯏ ꯑꯗꯨꯝ ꯅꯍꯥꯟꯈꯩ ꯆꯠꯈꯤꯕꯅꯤꯅ ꯉꯁꯤ ꯂꯦꯞꯄꯗ ꯅꯨꯡꯉꯥꯏꯇꯦ ꯉꯥꯛꯇꯪꯗ ꯑꯣꯏꯔꯁꯨ ꯑꯗꯩ ꯃꯌꯥꯏꯋꯥꯏꯗ ꯑꯣꯏꯔꯁꯨ ꯀꯥꯔꯨꯁꯦ ꯑꯗꯨꯃꯥꯏꯅ ꯇꯧꯔꯒ ꯀꯥꯔꯦ ꯀꯥꯕ ꯍꯜꯂꯛꯄ ꯀꯥꯟꯗꯗꯤ ꯑꯃꯨꯛ ꯏꯁꯤꯡꯗꯣ ꯇꯥ ꯂꯩꯔꯝꯃꯦꯕ ꯑꯩꯈꯣꯏꯗꯤ ꯑꯃꯨꯛ ꯏꯁꯤꯡ ꯌꯥꯏꯔꯤꯁꯤ ꯃꯤ ꯌꯨꯝ ꯑꯍꯨꯝꯒꯤ ꯌꯥꯏꯑꯕꯀꯣ ꯑꯩꯈꯣꯏ ꯃꯃꯥꯡꯒꯤ ꯀꯀꯥ ꯍꯣꯏꯗꯣ ꯑꯩꯈꯣꯏ ꯅ ꯄꯗꯛ ꯂꯨꯍꯣꯡꯗꯣꯏꯗꯣ ꯃꯣꯏꯒꯤꯗꯣꯅꯦ ꯑꯗꯒꯤ ꯑꯩꯈꯣꯏ ꯊꯪꯅꯅ ꯂꯩꯕ ꯀꯀꯥ ꯍꯣꯏꯁꯤꯅꯦ ꯑꯗꯣ ꯑꯩꯈꯣꯏꯒ ꯌꯥꯏꯑꯕꯀꯣ ꯃꯃꯥꯡꯒꯤꯁꯤ ꯂꯣꯏꯅ ꯌꯥ ꯂꯣꯏꯔꯒ ꯀꯥꯟꯗ ꯑꯩꯈꯣꯏ ꯊꯪꯅꯔꯤꯁꯨ ꯑꯃꯨꯛ ꯌꯥꯗꯣꯏꯅꯤ ꯂꯥꯁꯇ ꯑꯩꯈꯣꯏꯅ ꯌꯥꯗꯣꯏꯅꯦꯕꯀꯣ ꯑꯗꯨꯒ ꯂꯥꯁꯇ ꯌꯥꯕ ꯏꯁꯤꯡ ꯑꯗꯨꯝ ꯀꯟꯕꯀꯣ ꯑꯗꯨꯒ ꯁꯤꯟꯇꯦꯛꯁꯇꯗꯤ ꯑꯃꯨꯛ ꯀꯥꯕ ꯉꯝꯗꯕ ꯑꯗꯒꯤ ꯑꯩꯈꯣꯏ ꯇꯞꯀꯨꯝꯕ ꯑꯆꯧꯕ ꯌꯥꯔꯒ ꯐꯖꯅ ꯐꯦꯡꯗꯣꯛꯑꯄ ꯑꯗꯨꯗꯣ ꯏꯕꯥꯗ ꯇꯧꯔ ꯇꯧꯔ ꯍꯩꯔꯤꯅꯦꯕꯀꯣ ꯑꯗꯨꯗꯨꯒꯤ ꯑꯗꯨꯝ ꯊꯕꯛꯇꯣ ꯍꯥꯏꯗꯒꯤ ꯄꯨꯡ ꯅꯤꯄꯥꯜ ꯃꯈꯥꯏ ꯃꯥꯄꯜ ꯁꯨꯃꯥꯏꯅ ꯇꯥꯈ꯭ꯔꯦꯕꯀꯣ ꯑꯗꯩꯁꯦ ꯊꯕꯛ ꯆꯠꯀꯗꯕ ꯉꯁꯤꯁꯦ ꯑꯗꯣ ꯏꯊꯟꯇ ꯆꯠꯄꯕꯨꯗꯤ ꯉꯁꯤꯗꯤ ꯏꯊꯤꯟꯗ ꯉꯁꯥꯏ ꯆꯠꯂꯦꯕ ꯀꯣ ꯑꯗꯨꯗꯨꯒ ꯊꯕꯛꯁꯨ ꯁꯨꯃꯥꯏꯅ ꯇꯧꯕꯅꯤꯗ ꯑꯩꯅ ꯅꯍꯥꯟꯋꯥꯏ ꯂꯩꯔꯝꯕ ꯌꯨꯝꯕꯨꯗꯣ ꯑꯗꯨꯒꯤ ꯍꯦꯛ ꯃꯅꯥꯎꯄꯥꯁꯦ ꯃꯥꯁꯦ ꯑꯩꯈꯣꯏꯒꯤ ꯌꯥꯒꯤ ꯌꯦꯡꯕ ꯈꯣꯠꯄ ꯇꯧꯕꯁꯨ ꯇꯧꯕ ꯑꯗꯨꯗꯣ ꯃꯥ ꯔꯤꯇꯌꯔꯃꯦꯟ ꯆꯠꯇꯨꯔꯦꯕꯀꯣ ꯃꯊꯪ ꯆꯍꯤ ꯇꯔꯥ ꯅꯠꯇ꯭ꯔꯒ ꯇꯨ ꯊꯥꯎꯖꯟ ꯀꯨꯟꯒꯅꯤ ꯀꯩꯅꯣꯗꯔꯥ ꯀꯨꯟ ꯅꯤꯄꯥꯟꯗꯔꯥ ꯑꯗꯨꯃꯥꯏꯅ ꯑꯣꯏꯕꯅꯦꯕꯀꯣ ꯐꯦꯕꯋꯥꯔꯤꯗ ꯑꯗꯨ ꯃꯥ ꯆꯠꯇ꯭ꯔꯤ ꯐꯥꯎꯗꯤ ꯑꯗꯨꯗꯩ ꯃꯒꯤ ꯃꯆꯥꯅꯨꯄꯥ ꯀꯩꯀꯩ ꯇꯧꯕ ꯃꯌꯥꯝꯗꯨꯁꯨ ꯑꯦꯛꯁꯤꯗꯦꯟ ꯊꯣꯛꯇ ꯈꯣꯠꯇ ꯇꯧꯗꯅ ꯇꯧꯕ ꯑꯗꯗꯒꯤ ꯃꯥꯒꯤ ꯅꯨꯄꯤꯒꯤ ꯃꯃꯥꯁꯤꯁꯨ ꯑꯃꯨꯛ ꯃꯥꯒꯤ ꯀꯤꯠꯅꯤ ꯀꯩꯒꯤꯅ ꯗꯥꯏꯂꯥꯏꯁꯤꯁ ꯑꯗꯨꯝ ꯆꯠꯄ ꯃꯥꯗꯣ ꯇꯉꯥꯏ ꯐꯗꯅ ꯆꯠꯄ ꯉꯝꯗ꯭ꯔꯦ ꯑꯗꯨꯅ ꯃꯇꯦꯡ ꯈꯔ ꯄꯥꯡꯕꯤꯕ ꯌꯥꯒꯗ꯭ꯔꯕ ꯈꯣꯠꯀꯗ꯭ꯔꯕ ꯃꯇꯝ ꯈꯔ ꯄꯨꯕꯤꯌꯨꯅ ꯍꯥꯏꯕ ꯍ ꯑꯩꯅ ꯍꯣꯏ ꯑꯩ ꯀ ꯇꯔꯦ ꯑꯗꯨꯃꯥꯏꯅꯗꯤ ꯍꯥꯏꯕ ꯉꯝꯃꯣꯏ ꯍꯥꯏꯗꯤ ꯄꯨꯒꯦ ꯍꯥꯏꯕꯗꯤ ꯉꯝꯃꯣꯏ ꯑꯗꯨꯕꯨ ꯑꯩ ꯑꯗꯨ ꯃꯊꯪ ꯃꯊꯪ ꯑꯩꯒꯤꯁꯨ ꯊꯕꯛ ꯑꯃꯗꯤ ꯇꯧꯕ ꯑꯗꯨ ꯀꯩꯀꯩ ꯑꯦꯛꯖꯥꯝ ꯊꯥꯈꯤꯕ ꯈꯣꯠꯈꯤꯕꯁꯨ ꯂꯩꯌꯦ ꯑꯗꯨꯝ ꯌꯥꯒꯗ꯭ꯔꯥ ꯈꯣꯠꯀꯗ꯭ꯔꯥꯅ ꯍꯥꯏ ꯍ ꯑꯗꯨꯗꯤ ꯇꯥꯕꯅꯤ ꯃꯇꯝ ꯃꯇꯝꯒꯤ ꯂꯥꯛꯄꯗꯤ ꯑꯗꯨꯝ ꯇꯉꯥꯏ ꯐꯗꯅ ꯊꯥ ꯑꯃꯃꯨꯛꯇꯤ ꯑꯗꯨꯃꯥꯏꯅ ꯇꯧꯕꯤꯌꯣ ꯈꯣꯠꯂꯣ ꯍꯥꯏꯕꯒꯤ ꯑꯗꯨꯝ ꯑꯩꯗ ꯈꯨꯗꯛꯇ ꯇꯧꯔ ꯆꯠꯈꯤꯕꯅꯦꯕꯣ ꯉꯁꯥꯏ ꯍꯥꯏꯒꯦ ꯇꯧꯕꯁꯨ ꯀꯩꯅꯣ ꯇꯧꯗꯣꯏꯅꯀꯣ ꯑꯗꯨꯝ ꯑꯗꯨꯗꯨꯒ ꯆꯠꯂꯦ ꯑꯗ ꯄꯦꯁꯦꯟꯕꯨꯗꯤ ꯂꯥꯛꯇꯦ ꯄꯦꯁꯦꯟ ꯑꯍꯨꯝꯒꯨꯝꯕ ꯂꯥꯏ ꯑꯍꯨꯝꯗ ꯃꯔꯤꯗ ꯑꯗꯨꯃꯥꯏꯅ ꯂꯥꯛꯑꯦ ꯑꯗꯨꯗꯨꯒ ꯂꯣꯏꯔꯒ ꯑꯗꯨꯝ ꯂꯥꯛꯃꯤꯟꯅꯔꯦꯕ ꯑꯗꯒꯤ ꯑꯩꯈꯣꯏ ꯍꯦꯛ ꯃꯃꯥꯡꯗ ꯑꯩꯈꯣꯏ ꯆꯤꯆꯦ ꯑꯣꯏ ꯊꯤꯟꯅꯕ ꯑꯩꯈꯣꯏ ꯆꯤꯆꯦ ꯃꯃꯥꯟꯅꯕꯤ ꯑꯃꯁꯨ ꯑꯗꯨ ꯃꯄꯥꯁꯨ ꯃꯣꯏ ꯑꯦꯛꯁꯔꯦ ꯂꯧꯕ ꯈꯣꯠꯄ ꯇꯧꯕ ꯂꯩꯕꯀꯣ ꯑꯗꯨ ꯊꯦꯡꯅꯔꯦ ꯑꯗꯨꯒ ꯍꯜꯂꯛꯃꯤꯟꯅꯔꯦ ꯍꯜꯂꯛꯑꯒ ꯑꯗꯨꯝ ꯃꯥꯏꯔꯦꯟꯗꯨꯕꯨ ꯀꯩꯅꯣ ꯄꯤꯃꯤ ꯇꯔꯥꯒꯤ ꯀꯩꯅꯣꯗꯥꯏ ꯆꯥꯝꯃꯒꯤ ꯇꯔꯨꯛꯇ ꯑꯣꯏꯕ ꯆꯥꯎꯕ ꯍꯥꯏꯕꯗꯤ ꯀꯩꯅꯣ ꯑꯣꯏꯗ꯭ꯔꯦꯕ ꯃꯇꯝ ꯃꯆꯥ ꯑꯣꯏꯗꯦꯕꯀꯣ ꯌꯥꯝ ꯆꯥꯎ ꯍꯥꯏꯗꯤ ꯆꯔꯥ ꯑꯅꯤ ꯅꯠꯇ꯭ꯔꯒ ꯑꯍꯨꯝꯂꯛꯀꯨꯝꯕ ꯆꯥꯅꯒꯗꯕ ꯃꯥꯔꯦ ꯑꯗꯣ ꯆꯥꯝꯃꯒꯤꯅꯤ ꯇꯔꯨꯛ ꯇꯔꯨꯛ ꯄꯅꯤꯗ ꯆꯥꯎꯕ ꯑꯃ ꯑꯩꯅ ꯑꯗꯨꯝ ꯂꯩꯔꯒꯗꯤ ꯉꯁꯤꯗꯤ ꯑꯩꯒꯤ ꯏꯄꯣꯛ ꯅꯨꯃꯤꯠ ꯑꯣꯏꯕꯅꯤꯅ ꯍꯣꯔꯦꯟ ꯆꯥꯊꯣꯛꯑꯒ ꯆꯥꯅꯕꯅ ꯇꯔꯕꯨꯖ ꯑꯗꯣ ꯍꯧꯖꯤꯛꯇꯤ ꯈꯔ ꯈꯔ ꯈꯥꯝꯃꯛꯄꯒꯤ ꯃꯃꯟꯗꯤ ꯈꯔ ꯇꯥꯡꯍꯧꯔꯦꯕꯀꯣ ꯅꯍꯥꯟꯈꯩꯗꯤ ꯑꯗꯨꯝꯨꯟ ꯃꯉꯥ ꯀꯨꯟꯗꯪ ꯄꯤꯕꯗ ꯉꯁꯤꯗꯤ ꯀꯨꯟꯊ꯭ꯔꯥꯃꯉꯥ ꯄꯤꯔꯝꯃꯦꯅ ꯀꯤꯂꯣ ꯑꯍꯨꯝ ꯃꯈꯥꯏ ꯇꯥꯕ ꯑꯃꯒ ꯂꯧꯔꯛꯑꯦ ꯍꯦꯛ ꯂꯥꯛꯄꯗꯒꯤ ꯑꯩꯗ ꯐꯣꯟꯗꯨꯁꯨ ꯭ꯔꯕ ꯄꯛꯇ ꯑꯗꯨꯝ ꯍꯥꯞꯈ꯭ꯔꯕ ꯑꯗꯩ ꯊꯕꯛ ꯏꯪꯈꯥꯡꯗꯣ ꯑꯩꯈꯣꯏꯒꯤꯗꯤ ꯉꯟꯅ ꯑꯉꯥꯡꯁꯨ ꯄꯨꯡ ꯃꯉꯥ ꯃꯈꯥꯏ ꯇꯔꯨꯛꯇ ꯆꯥꯔꯒ ꯇꯨꯝꯕꯅꯤꯅ ꯑꯉꯥꯡꯁꯨ ꯆꯥꯕ ꯅꯪꯅꯕ ꯑꯗꯨꯃꯥꯏꯅ ꯍꯣꯕꯦ ꯍꯣꯕꯦ ꯇꯧꯔꯒ ꯊꯣꯡꯉꯦ ꯊꯣꯡꯕ ꯂꯣꯏꯔꯒ ꯑꯗꯨꯝ ꯑꯩ ꯄꯨꯡ ꯇꯔꯨꯛ ꯃꯈꯥꯏ ꯇꯔꯦꯠ ꯇ ꯆꯥꯛ ꯆꯥ ꯊꯣꯛꯑꯦ ꯑꯗꯒꯤ ꯊꯕꯛꯇꯣ ꯃꯆꯦꯠ ꯃꯆꯦꯠ ꯇꯧꯔꯕꯒꯤ ꯋꯥꯕ ꯍꯥꯏꯔꯒꯗꯔꯥ ꯇꯧꯕꯒꯤ ꯃꯤꯇꯦ
ꯑꯗꯨꯅꯤ ꯑꯩꯅ ꯑꯩꯅ ꯃꯦꯁꯦꯖ ꯊꯥꯏ ꯅꯪ ꯍꯜꯂꯛꯑꯕ ꯈꯣꯠꯂꯕ ꯍꯥꯏꯅ ꯑꯗꯨꯁꯨ ꯈꯨꯝꯃꯛꯇ꯭ꯔꯦ ꯑꯗꯒꯤ ꯐꯣꯟ ꯑꯅꯤꯔꯛ ꯇꯧꯔꯦ ꯑꯗꯨꯁꯨ ꯑꯃꯨꯛ ꯄꯥꯏꯈꯠꯂꯛꯇ꯭ꯔꯦ ꯑꯩꯅ ꯀꯩꯗꯧꯔ ꯖꯥꯠꯅꯣ ꯃꯁꯤꯕꯨ ꯐꯣꯟ ꯐꯪꯉꯤ ꯄꯥꯏꯗꯦ ꯃꯦꯁꯦꯖ ꯐꯪꯉꯤ ꯍꯜꯂꯛꯇꯦ ꯑ ꯀꯩꯗꯧꯕ ꯌꯥꯎꯔꯖꯥꯠꯅꯣꯅ ꯁꯣꯝꯗ ꯑ ꯀꯩꯅꯣꯝꯇ ꯍꯪꯒꯦꯅ ꯐꯣꯟ ꯇꯧꯕꯗꯨꯗ ꯁꯨꯡ ꯄꯥꯏ ꯄꯥꯏꯔꯛꯇ꯭ꯔꯦ ꯑꯗꯨꯗ ꯑꯩ ꯇꯟꯗꯅ ꯊꯝꯃꯒꯦ ꯃꯥ ꯍꯣꯔꯦꯟ ꯇꯧꯅꯤꯡ ꯀꯃꯥꯏꯅ ꯇꯧꯖꯔꯛꯑꯁꯅꯣꯅ ꯈꯜꯂꯒ ꯑꯗꯨꯝ ꯂꯩꯔꯕ ꯃꯥꯏꯔꯦꯟ ꯍꯥꯏꯔꯒ ꯑꯩꯁꯨ ꯉꯁꯥꯏ ꯑꯩꯈꯣꯏ ꯏꯆꯦꯅ ꯐꯣꯟ ꯇꯧꯔꯛꯑꯦ ꯑꯌꯨꯛꯇ ꯅꯣꯏ ꯏꯕꯥꯏꯅ ꯊꯕꯛ ꯆꯠꯄꯗ ꯂꯝꯕꯤꯗ ꯊꯦꯡꯅꯩꯅ ꯃꯥꯏꯔꯦꯟ ꯂꯩꯔꯛꯑꯦ ꯃꯥꯏꯔꯦꯟꯗꯣ ꯑꯝꯇ ꯂꯥꯎ ꯂꯥꯎꯅ ꯃꯥꯏꯔꯦꯟ ꯑꯍꯨꯝ ꯄꯤꯔꯛꯑꯦ ꯑꯗꯨꯒ ꯃꯣꯏꯒꯤ ꯃꯣꯏ ꯃꯅꯤꯡꯒꯤ ꯃꯣꯏꯒꯤ ꯄꯨꯀꯨꯟ ꯃꯈꯣꯡꯗꯨꯗ ꯏꯟꯖꯥꯡ ꯅꯥꯄꯤ ꯌꯣꯟꯕꯁꯨ ꯂꯥꯛꯑꯦꯅ ꯇꯧꯔꯒ ꯑꯩꯈꯣꯏ ꯆꯦꯅ ꯃꯣꯔꯣꯛ ꯇꯦꯛꯄꯅꯦ ꯍꯋꯥꯏ ꯑꯁꯥꯡꯕꯤꯅꯦ ꯑꯗꯒꯤ ꯀꯣꯕꯤ ꯃꯁꯣꯏꯅꯦ ꯑꯗꯒꯤ ꯑꯃꯅ ꯀꯔꯤꯅꯣ ꯀꯥꯎꯈ꯭ꯔꯦꯅꯦ ꯑꯗꯨꯃꯥꯏꯅ ꯇꯧꯔꯒ ꯄꯤꯔꯛ ꯏ ꯑꯌꯤꯡ ꯉꯁꯥꯏ ꯑꯌꯨꯛ ꯂꯧꯕ ꯆꯠꯂꯨꯏꯌꯦ ꯑꯉꯥꯡ ꯊꯤꯟꯕ ꯕꯦꯝꯃ ꯑꯃ ꯍꯥꯟꯅ ꯊꯤꯟꯕ ꯊꯣꯛꯎꯔꯦ ꯀꯋꯥꯗ ꯑꯗꯨꯒ ꯍꯟꯖꯜꯂꯛꯄꯗ ꯑꯗꯨꯝ ꯆꯠꯂꯕ ꯑꯩꯅ ꯅꯪ ꯂꯣꯛ ꯊꯨꯡꯕ꯭ꯔꯣ ꯅꯪ ꯀꯩꯅꯣ ꯇꯧꯔꯤꯗꯨꯕꯣ ꯅꯅꯥꯇꯣꯝ ꯉꯪꯉꯒ ꯋꯥ ꯉꯥꯡꯕꯩ ꯇꯥꯏꯞ ꯇꯧꯏꯤ
ꯑꯁ ꯑꯩ ꯑꯃꯨꯛ ꯇꯨꯡꯒꯤ ꯇꯧ ꯂꯩꯔꯝꯃꯤꯅꯦ ꯑꯩꯁꯦ ꯍꯤꯞꯄꯅꯦꯕ ꯈꯪꯗꯦ ꯁꯥꯕ ꯇꯨꯝꯗꯣ ꯇꯨꯡꯒꯤꯇꯧ ꯈꯪꯗꯩ ꯈꯪꯉꯦ ꯅꯪꯅ ꯋꯥ ꯉꯥꯡꯉꯛꯄꯗꯣ ꯑꯃ ꯅꯠꯇꯅ ꯁꯣꯟ ꯍꯣꯟꯕ ꯌꯥꯝ ꯋꯥꯅ ꯍꯣꯟꯕ ꯇꯧꯕ ꯂꯩ ꯍꯥꯏꯕꯗꯣ
ꯎꯝ ꯐꯖꯅ ꯇꯥꯔꯝꯃꯅꯤ ꯑꯗꯨꯗꯤ ꯑꯩꯅ ꯉꯁꯥꯏꯗꯩ ꯉꯥꯡꯉꯤꯅꯦ ꯃꯌꯥꯝꯗ
ꯑꯁ ꯈꯪꯗꯦꯗ ꯍꯥꯏꯗꯤ ꯅꯍꯥꯟꯈꯩꯁꯨ ꯁꯨꯝ ꯀꯩꯅꯣ ꯇꯧꯕ ꯅꯠꯇꯕꯅꯤꯅ ꯑꯃꯨꯛ ꯑꯃꯨꯛ ꯈꯪꯇꯧ ꯈꯣꯡꯇꯣꯛ ꯇꯧꯕ ꯀꯥꯟꯗ ꯋꯥꯕꯩ ꯀꯩꯕꯨꯣꯏ ꯇꯧꯕꯤ ꯉꯟꯇꯥ ꯑ ꯆꯍꯧꯕꯒꯤ ꯑꯃ ꯇꯨꯝꯁꯤꯁꯨ ꯐꯥꯗ꯭ꯔꯦ ꯑꯗꯒꯤ ꯅꯨꯡꯊꯤꯜꯁꯨ ꯇꯨꯝꯒꯗꯕ ꯅꯍꯥꯟꯈꯩꯁꯨ ꯅꯨꯡꯊꯤꯟꯁꯨ ꯇꯨꯝ ꯌꯥꯝꯗ꯭ꯔꯕꯗ ꯄꯨꯡ ꯑꯃ ꯅꯠꯇ꯭ꯔꯒ ꯄꯨꯡꯈꯥꯏ ꯑꯃꯗꯤ ꯑꯗꯨꯝ ꯇꯨꯝꯃꯤꯗꯅ ꯑꯁꯤꯁꯨ ꯑꯃꯨꯛꯀꯁꯨ ꯊꯨꯝꯗ꯭ꯔꯦ ꯑꯗꯨꯅ ꯏꯁꯥꯁꯦ ꯑꯗꯒꯤꯁꯨ ꯆꯥꯛꯁꯨ ꯑꯍꯥꯎꯕ ꯊꯣꯡꯉꯕꯅꯤꯅ ꯈꯔ ꯍꯦꯟꯖꯤꯟꯅ ꯃꯌꯥꯝ ꯆꯥꯁꯤꯟꯈ꯭ꯔꯦ ꯑꯗꯨꯗꯨꯅ ꯃꯨꯏꯗꯔ ꯏꯁꯥꯁꯤꯅ ꯑꯁ ꯑꯩ ꯐꯖꯅ ꯃꯨꯏ ꯂꯩꯔꯝ ꯋꯥꯅꯤꯗ
ꯎꯝ ꯇꯧꯕꯗꯤ ꯅꯪꯗꯤ ꯇꯨꯝꯕꯕꯨꯗꯤ ꯃꯁꯥꯒꯤ ꯑꯗꯨꯝ ꯐꯕꯅꯦ ꯃꯣꯟꯒ ꯃꯣꯟꯒ ꯀꯣꯛꯀ ꯍꯦꯛ ꯁꯝꯅꯈꯤꯕꯒ ꯑꯗꯨꯝ ꯇꯨꯝꯕ ꯉꯝꯃꯦꯕ ꯅꯣꯏꯗꯤ ꯑꯩꯈꯣꯏꯗꯤ ꯑꯗꯨ ꯅꯠꯇꯦ ꯑꯩꯈꯣꯏꯗ ꯑꯗꯨꯝ ꯇꯨꯝꯗꯕꯤꯗ ꯂꯩ ꯀꯃꯥꯏꯅ ꯇꯧꯕꯅꯣ ꯀꯩꯅꯣ ꯍꯛꯆꯥꯡꯅꯣ ꯈꯪꯗꯦ ꯑꯩꯈꯣꯏ ꯍꯛꯆꯥꯡꯁꯦ ꯁꯣꯏꯔꯕꯅꯦ ꯑꯩꯈꯣꯏꯒꯤ ꯄꯥꯠꯁꯦ ꯐꯔꯤꯅꯦ ꯇꯨꯝꯕ ꯆꯥꯕ ꯐꯔꯤꯁꯦ ꯐꯔꯤꯅꯦ ꯇꯨꯝꯕ ꯃꯇꯝ ꯅꯥꯏ ꯑꯗꯒꯤ ꯆꯥꯕ ꯃꯇꯝ ꯅꯥꯏꯅ ꯁꯤ ꯍꯛꯆꯥꯡ ꯑꯗꯨꯝ ꯐꯔꯗꯧꯕꯅꯤ ꯑꯩꯈꯣꯏꯒꯤ ꯊꯕꯛ ꯃꯌꯥꯝꯁꯤꯅ ꯑꯃꯨꯛ ꯌꯣꯝꯃꯦ ꯑꯗꯒꯤ ꯇꯨꯝꯕ ꯐꯪꯉꯤ ꯃꯇꯝ ꯅꯥꯏꯗ꯭ꯔꯦ ꯆꯥꯕ ꯐꯪꯉꯤ ꯃꯇꯝ ꯅꯥꯏꯗ꯭ꯔꯦ ꯑꯗꯨꯅ ꯑꯗꯨꯝ ꯏꯁꯥꯁꯦ ꯅꯨꯡꯉꯥꯏꯇꯕ ꯃꯇꯥꯡ ꯑꯗꯨꯝ ꯌꯥꯎꯔꯛꯏꯁꯤꯅꯤ
ꯆꯥꯛ ꯀꯦꯪ ꯊꯉ ꯃꯩꯅꯣ
ꯇꯨꯝꯃꯕꯃ
ꯍꯣꯏ ꯀꯩꯁꯦ ꯑꯩ ꯌꯥꯗ꯭ꯔꯦ ꯃꯨꯏꯔꯦ ꯁꯥꯁꯦ ꯑꯩ ꯑꯩ ꯑꯩ ꯅꯥꯛꯇ ꯂꯩ ꯑꯩꯛ ꯁꯤ ꯎꯔ ꯅꯪ ꯐꯖꯅ ꯋꯥꯔꯕ ꯃꯥꯜꯂꯅꯤ ꯋꯥꯕꯔ ꯐꯄꯤꯒꯤ ꯁꯛꯅꯦꯅ ꯑꯣꯏꯔꯤꯁꯦ
ꯎꯝ
ꯑꯩ ꯈꯪꯗꯦꯕ ꯀꯣꯏ ꯑꯩ ꯉꯉꯥꯡꯁꯨ ꯑꯗꯨꯝ ꯀꯩꯅꯣ ꯇꯧꯔꯝꯃꯒ ꯃꯦꯆꯦꯖ ꯀꯩꯀꯩ ꯊꯥꯔ ꯈꯣꯠꯠꯇꯧꯔꯒ ꯀꯩꯅꯣ ꯇꯧꯔ ꯇꯨꯝꯗ ꯂꯩꯔꯝꯃꯤꯅꯦꯕ ꯅꯆꯒ ꯅꯍꯥꯟ ꯂ ꯅꯍꯥꯟ ꯁꯨꯅꯦ ꯍꯧꯒꯦ ꯇꯧꯔꯝꯃꯦꯕ ꯑꯗꯒꯤꯗꯤ ꯑꯃꯨꯛ ꯅꯣꯡꯁꯦ ꯑꯃꯨꯛ ꯐꯔ ꯇꯥꯔꯦꯕ ꯑꯗꯒꯤꯗꯤ ꯃꯣꯏ ꯁꯥꯎꯟ ꯣꯡ ꯃꯌꯥꯝꯗꯣ ꯑꯃꯨꯛ ꯆꯪ ꯆꯦꯟꯁꯤꯟꯈ꯭ꯔꯦ ꯐꯖꯅ ꯀꯨꯞꯄ ꯈꯣ ꯇꯧꯔꯒ ꯃꯣꯏꯅꯁꯨ ꯍꯥꯏꯌꯦ ꯑꯩꯈꯣꯏ ꯁꯤꯗꯤ ꯐꯦꯁꯇꯤꯚꯦꯜ ꯇꯥꯡ ꯇꯔꯥꯇꯔꯨꯛꯇꯁꯨ ꯂꯩꯕꯅꯦ ꯑꯗꯨꯗ ꯎꯛꯀꯗꯕꯗ ꯂꯥꯑꯅꯤ ꯍꯥꯏꯗꯤ ꯍꯦꯛ ꯂꯥ ꯑꯃꯛ ꯑꯥꯗ ꯁꯥꯟꯅꯕ ꯑꯗꯨꯃꯥꯏꯅ ꯄꯨꯡ ꯀꯌꯥꯃꯨꯛ ꯆꯪꯒꯦ ꯃꯤꯅꯤꯠ ꯃꯣꯏꯗꯤ ꯄꯨꯡ ꯃꯤꯅꯤꯠ ꯄꯨꯡ ꯑꯅꯤꯒꯨꯝꯕ ꯑꯗꯨꯃꯥꯏꯅ ꯆꯪꯕ ꯈꯣꯠꯄ ꯇꯧꯕꯅꯤ ꯑꯗꯣ ꯀꯌꯥꯝ ꯀꯨꯏꯅ ꯆꯪꯕꯅꯣ ꯌꯦꯡꯒꯦ ꯈꯣꯠꯀꯦ ꯇꯧꯕꯅꯤꯅ ꯍꯥꯏꯕ ꯑꯗꯨꯒꯗꯤ ꯅꯣꯡꯒꯤ ꯆꯨꯖꯗꯨꯅ ꯌꯥꯗ꯭ꯔꯦꯅ ꯑꯗꯨꯝ ꯊꯨꯅ ꯂꯨ ꯇꯧꯕꯒꯤ ꯇꯧꯈ꯭ꯔꯦ ꯑꯗꯨꯝ
ꯑꯗꯨꯅꯤ ꯑꯩꯅ ꯈꯜꯂꯤꯅꯦ ꯀꯒꯤꯅꯣ ꯃꯥꯁꯤꯕꯨ ꯄꯨꯡꯗꯨ ꯕꯥꯔꯣ ꯍꯦꯜꯂꯁꯤꯕꯨ ꯍꯜꯂꯛꯇ꯭ꯔꯤ ꯌꯥꯥꯠꯂꯅꯤ ꯅꯦꯅ ꯑꯩꯅ ꯈꯂꯦꯕ ꯍꯥꯏꯕꯗꯤ ꯄꯨꯡ ꯅꯤꯄꯥꯟ ꯈꯥꯏ ꯑꯗꯨꯗꯥꯏꯗꯅꯦꯣ ꯅꯣꯏ ꯊꯣꯛꯈ꯭ꯔꯤꯗꯣ ꯃꯥꯄꯜꯗꯒꯤ ꯍꯧꯔꯦ ꯈꯜꯂꯁꯨ ꯃꯥꯄꯜ ꯇꯔꯥ ꯇꯔꯥꯃꯥꯊꯣꯏ ꯇꯔꯥꯃꯥꯊꯣꯏ ꯃꯈꯥꯏ ꯑꯋꯥꯏꯗꯗꯤ ꯑꯗꯨꯝ ꯌꯨꯝ ꯌꯧꯔꯛꯄ ꯌꯥꯔꯦꯕ ꯑꯩ ꯀꯩꯅ ꯅꯥꯡꯁ ꯀꯨꯏꯃꯟꯈ꯭ꯔꯦꯅ ꯈꯜꯂꯦꯕ ꯅꯣꯏ ꯑꯗꯨ ꯅꯣꯏꯣꯡ ꯅꯣꯏꯒꯤ ꯅꯣꯡ ꯊꯤꯂꯤ ꯊꯤꯂꯤ ꯇꯥꯕꯗꯣ ꯑꯩꯈꯣꯏꯔꯣꯝꯗꯗꯤ ꯑꯃꯨꯛ ꯇꯥꯗꯦꯕ ꯅꯣꯡꯁꯤꯁꯨ ꯖꯒꯥ ꯖꯒꯥ ꯃꯥꯟꯅꯗꯦꯕ ꯇꯥꯔꯤꯁꯤꯁꯨ
ꯊꯤꯂꯤ ꯊꯤꯂꯤ ꯈꯔ ꯇꯤꯍꯦ ꯉꯥꯛꯇꯪ ꯍꯧꯔꯝꯗꯥꯏꯗꯤ ꯇꯥꯕꯗꯤ ꯀꯟꯖꯔꯅꯤ ꯑꯦ ꯇꯥꯊꯣꯛꯈ꯭ꯔꯗꯤ ꯐꯔꯅꯤꯗ ꯈꯜꯂꯦ ꯈꯤꯇꯪꯁꯦ ꯑꯗꯨꯝ ꯂꯦꯞꯈ꯭ꯔꯦꯕꯀꯣ ꯑꯗꯣ ꯄꯨꯡꯅꯤꯥꯟ ꯅꯤꯄꯥꯟ ꯁ꯭ꯋꯥꯏꯗꯩ ꯍꯦꯛ ꯊꯣꯛꯀꯦ ꯇꯧꯕꯒ ꯅꯣꯡꯁꯦ ꯃꯨꯛꯖꯔ ꯇꯥꯔꯑꯦ ꯑꯗꯣ ꯃꯣꯏꯗꯤ ꯆꯠꯂꯅꯤ ꯇꯧꯔꯝꯝꯕꯖꯥꯠꯅꯤ ꯑꯗꯨ ꯑꯗ ꯂꯥꯏꯕꯛ ꯐꯕꯅ ꯃꯃꯥꯡꯁꯨ ꯑꯩꯈꯣꯏꯒꯤ ꯇꯥꯡ ꯃꯥꯔꯁꯀꯤ ꯇꯥꯡ ꯑꯃꯗ ꯇꯧꯋꯦ ꯀꯩ ꯇꯧꯔꯝꯃꯤꯅꯦꯕꯀꯣ ꯑꯗꯨꯁꯨ ꯃꯣꯏ ꯏꯔꯥꯡ ꯂꯩꯕ ꯌꯦꯠꯊꯣꯛꯈ꯭ꯔꯕꯅꯤꯅ ꯍꯟꯗꯛꯁꯨ ꯅꯨꯡꯉꯥꯏꯇꯦ ꯍꯥꯏꯕꯗꯤ ꯃꯣꯏ ꯀꯥꯡꯕꯨꯁꯤꯇꯥ ꯀꯥꯡꯕꯨ ꯀꯩꯩꯅꯅ ꯍꯣꯏ ꯌꯦꯡꯉꯁꯤ ꯑꯩꯈꯣꯏꯗꯤ ꯉꯥꯁꯤ ꯑꯇꯣꯞꯄꯗꯤ ꯂꯥꯛ ꯇꯧꯁꯤꯟꯕꯁꯨ ꯂꯩ ꯑꯗꯨꯅ ꯑꯩꯈꯣꯏ ꯄꯨꯡ ꯇꯔꯥ ꯇꯔꯥꯃꯥꯊꯣꯏꯗꯐꯥꯎꯗ ꯉꯥꯏꯔꯒ ꯌꯦꯡꯉꯁꯤꯦ ꯈꯣꯠꯂꯁꯤ ꯃꯣꯏꯅ ꯁꯨꯝ ꯉꯥꯏꯔ ꯂꯩꯔꯝꯕ ꯑꯗꯒꯤꯗꯤ ꯑꯃꯨꯛ ꯍꯣꯏ ꯄꯨꯊꯣꯛꯀꯅꯤ ꯑꯗꯣ ꯅꯣꯡꯇ ꯑꯐ ꯐꯥꯎ ꯇꯥꯕ ꯑꯗꯣ ꯌꯥꯝ ꯀꯟꯅ ꯅꯣꯡ ꯇꯥꯕ ꯃꯌꯥꯝꯁꯦ ꯃꯤ ꯃꯌꯥꯝꯒꯤ ꯅꯤꯁꯥꯁꯤꯕꯨ ꯌꯦꯡꯉꯕ ꯀꯐꯥꯎ ꯂꯦꯡꯗꯕ ꯃꯤ ꯃꯌꯥꯝꯁꯦ ꯑꯗꯨꯝ ꯁꯥꯖꯤꯤꯟ ꯄꯣꯠ ꯂꯣꯏ ꯂꯩꯅꯈꯤꯕꯦꯕꯅ ꯑꯗ ꯃꯤꯗꯤ ꯌꯥꯝ ꯌꯥꯝꯃꯤ ꯌꯥꯝꯃꯦ ꯉꯔꯥꯡꯗꯣ ꯑꯧ ꯃꯥꯟꯅꯅ ꯅꯣꯡ ꯇꯥꯔꯁꯨꯀꯣ ꯑꯗꯨꯐꯥꯎ ꯄꯨꯅ ꯌꯥꯝ ꯍꯟꯈ꯭ꯔꯕꯅꯦ ꯇꯪꯈꯥꯏ ꯑꯃ ꯍꯌꯦꯡ ꯀꯣꯟꯅꯥ ꯊꯥꯒꯠꯂꯛꯑꯒꯅ ꯌꯦꯡꯒꯦ ꯈꯣꯠꯀꯦ ꯇꯧꯔꯒ ꯆꯠꯈ꯭ꯔꯦ ꯃꯤ ꯃꯌꯥꯝꯗꯣ
ꯑꯗꯨꯕꯨꯗꯤ ꯃꯇꯝ ꯀꯨꯏꯅ ꯁꯥꯡꯅ ꯉꯁꯥꯏꯒꯤ ꯀꯨꯝꯍꯩ ꯍꯔꯥꯎ ꯇꯧꯔꯛꯇꯕꯒꯤ ꯃꯌꯥꯝꯁꯨ ꯈꯧꯔꯥꯡꯅ ꯌꯦꯡꯅꯤꯡꯕꯗꯣ ꯑꯗꯨꯅꯤꯗ ꯑꯗꯨꯒꯤꯅꯤ ꯍꯣꯏ ꯐꯔꯦ ꯅꯪ ꯅꯪ ꯇꯨꯝꯅꯤꯡꯉꯝꯗꯅ ꯇꯨꯝꯖꯔꯣ ꯌꯥꯔꯣ ꯌꯥꯔꯦ
ꯍꯣꯏ ꯐꯔꯦ ꯐꯔꯦ ꯊꯝꯃꯣꯀꯣ
ꯊꯝꯃꯒꯦ ꯊꯝꯃꯒꯦ ꯃꯪ ꯐꯔꯁꯦ